ꯍꯜꯂꯣ ꯎꯝ ꯇꯥꯏ
ꯀꯩꯗꯧꯔꯤꯅꯣ
ꯀꯔꯒ ꯂꯩꯕ꯭ꯔꯣ
ꯀꯦꯕ
ꯀꯩꯗꯧꯔꯒ ꯂꯩꯕ꯭ꯔꯥ ꯍꯥꯏꯕ ꯅꯪꯗꯤ
ꯎꯝ ꯆꯥꯛ ꯆꯥ ꯇꯣꯛꯑꯒ ꯃꯄꯥꯟꯗ ꯐꯝꯃꯤꯌꯦ
ꯑꯁ ꯅꯨꯡꯉꯥꯏꯔꯦꯍꯦ ꯑꯗꯨꯗꯤ
ꯅꯨꯡꯉꯥꯏꯔꯤꯔꯥ ꯅꯨꯡꯉꯥꯏꯇ꯭ꯔꯤꯔꯥ ꯈꯪꯗꯦ ꯉꯁꯤꯗꯤ ꯔꯥꯥꯁꯃꯥꯠ ꯆꯥꯏꯌꯦ ꯔꯁꯃꯥꯒ ꯈꯥꯃꯦꯟꯒ ꯑꯥꯂꯨꯒ ꯆꯥꯏꯌꯦꯦ
ꯑꯁ ꯅꯪꯅ ꯊꯣꯡꯕꯗꯣ ꯍꯥꯎꯔꯝꯒꯅꯤ
ꯑꯗꯨꯝ ꯍꯥꯎꯅ ꯆꯥꯈ꯭ꯔꯦ ꯍꯥꯎꯔꯤꯔꯥ ꯍꯥꯎꯇ꯭ꯔꯤꯔꯥꯗꯤ ꯈꯪꯗꯦ ꯗꯥꯗ ꯑꯩ ꯈꯨꯠꯅꯁꯨ ꯑꯣꯏꯔꯝꯃꯣꯏꯗ
ꯑꯩ ꯑꯗꯩ ꯑꯩ ꯀꯩꯅꯣ ꯍꯪꯒꯦ
ꯎꯝ
ꯀꯥꯞꯈ꯭ꯔꯦ ꯅꯪꯅ
ꯑꯩ ꯄꯥꯏꯈꯠꯇ꯭ꯔꯦ ꯄꯥꯏꯈꯠꯇ꯭ꯔꯦ ꯑꯩ ꯑꯁ ꯋꯥꯡ ꯃꯣꯏꯅꯪ ꯄꯨꯔꯥ ꯀꯟꯚꯤꯟꯁ ꯇꯧꯔꯛꯀꯗꯕꯗꯣ ꯑꯩ ꯈꯪꯕ ꯑꯩ ꯋꯥ ꯈꯨꯝꯐꯝ ꯂꯩꯔꯣꯏꯕ
ꯆꯨꯝꯃꯤꯅꯤꯅ ꯅꯪ ꯄꯥꯏꯈꯠꯇꯕ ꯑꯗꯨꯅ
ꯍꯥꯥ
ꯆꯨꯝꯃꯤꯅꯦ ꯅꯪ ꯄꯥꯏꯈꯠꯇꯕꯗꯣ
ꯎꯝ ꯎꯝ
ꯑꯁ ꯃꯠ ꯃꯇꯨꯗꯣ ꯄꯥꯏꯍꯜꯂꯗꯤ ꯅꯪꯗꯤ ꯋꯥ ꯈꯨꯝꯅꯤꯡꯉꯥꯏ ꯂꯩꯔꯔꯣꯏ
ꯑꯣ ꯑꯣ ꯅꯍꯥꯟꯃꯨꯛꯁꯨ ꯑꯗꯨꯃꯥꯏ ꯇꯧꯕꯅꯦ
ꯑꯥ
ꯕ꯭ꯔꯦꯟꯋꯥꯁ ꯇꯧꯅꯤꯡꯉꯥꯏ ꯍꯦꯛꯇ ꯇꯧꯋꯦꯕ
ꯑꯗꯨꯅꯦ ꯑꯩꯅ ꯑꯦꯠ ꯅꯣꯡꯃ ꯅꯣꯡꯃꯀꯥꯟꯅ ꯅꯪꯗꯤ ꯊꯦꯡꯅꯔꯗꯤ ꯁꯣꯏꯗ꯭ꯔꯦ ꯍꯥꯏꯕꯗꯣ
ꯎꯝ
ꯑꯗ ꯀꯨꯝ ꯀꯨꯝꯃꯛꯑꯣ ꯍꯥꯏꯗꯤ ꯅꯪ ꯀꯨꯝꯃꯛꯀꯗ꯭ꯔꯣ
ꯂꯝꯕꯤ ꯆꯠꯄ ꯌꯥꯗꯦ ꯍꯥꯏꯅꯤ
ꯑꯗꯨꯝꯕꯌꯥꯝ ꯆꯠꯂꯒ ꯂꯩꯔꯦ ꯂꯩꯔꯁꯤꯗꯤ ꯍꯥꯏꯔꯛꯑꯗꯤ
ꯌꯨꯝꯐꯥꯎ ꯆꯠꯇ꯭ꯔꯤꯀꯥꯟꯗ ꯃꯣꯏ ꯂꯥꯛꯑꯣ ꯍꯥꯏꯔꯒ ꯑꯩꯅ ꯍꯦꯛꯇ ꯆꯠꯀꯗ꯭ꯔꯣ
ꯍꯨꯝ
ꯅꯠꯇ꯭ꯔꯅꯦ
ꯍꯥꯏ ꯆꯨꯝꯃꯤ ꯆꯨꯝꯃꯤꯅꯤ ꯑꯗꯨꯅ ꯖꯤꯔꯤ ꯒꯤꯔꯤ ꯒꯤꯔꯤ ꯇꯛꯂꯛꯀꯅꯤꯍꯦ ꯅꯪꯕꯨ
ꯍꯥꯥ
ꯑꯃꯔꯥꯏꯗꯦꯀꯣ ꯑꯃꯔꯛꯇꯤ ꯀꯨꯝꯃꯛꯛꯑꯣ ꯍꯥꯏꯔꯛꯇꯧ ꯃꯥꯜꯂꯦ ꯍꯥꯏꯕ ꯅꯪꯕꯨ ꯀꯣꯏꯔꯛꯑꯣ ꯍꯥꯏꯔꯛꯇꯧ ꯃꯥꯜꯂꯦ ꯍꯥꯏꯕ
ꯎꯝ
ꯅꯠꯇ꯭ꯔꯒ ꯑꯩꯈꯣꯏ ꯂꯥꯛꯑꯣꯔꯥ ꯍꯥꯏꯔꯛꯀꯗꯕ ꯃꯥꯜꯂꯦ
ꯑꯗꯣ ꯍꯥꯏꯗꯤꯅꯦ
ꯎꯝ ꯎꯝ
ꯑꯥ ꯑꯁ ꯈꯪꯗ꯭ꯔꯦꯗ ꯑꯩꯅꯁꯨ ꯍꯣꯏ ꯈꯨꯝꯃꯨꯕꯗꯣ ꯁꯣꯏꯕꯅꯦ ꯍꯦꯛ ꯍꯧꯕꯗꯒꯤ ꯑꯩꯅ ꯇꯜꯂꯦꯅ ꯍꯥꯏꯌꯨ ꯍꯥꯏꯔꯝꯃꯒꯗꯤ ꯐꯥꯒꯗꯕꯅꯤ ꯍꯦꯟꯅꯁꯨ ꯑꯗꯨꯕꯨ ꯆꯥꯟꯅꯒꯗ꯭ꯔꯅ
ꯂꯥꯟꯗꯦ
ꯎꯝ ꯎꯝ
ꯂꯥꯟꯗꯦ ꯅꯪꯁꯨ ꯂꯥꯟꯗꯦ ꯀꯅꯥꯅ ꯈꯪ ꯈꯪꯕ꯭ꯔꯅꯦ ꯑꯗꯨꯗꯤ ꯅꯪ ꯑꯗꯨ ꯑꯗꯨꯃꯥꯏ ꯅꯪ ꯊꯃꯣꯏꯅ ꯂꯩꯔꯝꯒꯅꯤ ꯍꯥꯏꯕꯗꯣ ꯑꯗꯨ ꯅꯪꯁꯨ ꯈꯪꯗꯕꯒꯤ ꯇ꯭ꯔꯥꯏ ꯇꯧꯕꯅꯦꯕ ꯌꯦꯡꯕꯅꯦꯕ ꯇꯥꯕ꯭ꯔꯣ
ꯎꯝ ꯇꯥꯏꯌꯦ
ꯑꯗꯨ ꯌꯦꯡꯀꯥꯟ ꯅꯪ ꯌꯥꯗ꯭ꯔꯕꯅꯤꯅ ꯑꯗꯨꯗꯤ ꯌꯥꯗ꯭ꯔꯦ ꯍꯥꯏꯕꯗꯨ ꯆꯨꯝꯃꯦ ꯑꯦ ꯌꯥꯏꯌꯦ ꯃꯦ ꯖꯨꯟ ꯃꯦ ꯖꯨꯟ ꯖꯨꯂꯥꯏ ꯍꯧꯖꯤꯛ ꯖꯨꯂꯥꯏ ꯌꯥꯏꯗ ꯍꯧꯖꯤꯛ ꯉꯟꯅꯤ ꯗꯣ ꯍꯧꯖꯤꯛ ꯉꯟꯅ ꯍꯥꯏꯗꯣꯛꯍꯧꯕꯁꯤꯅ ꯀꯅꯁꯨ ꯊꯦꯡꯖꯤꯟꯕ ꯅꯠꯇ꯭ꯦ ꯅꯠꯇꯦ ꯌꯥꯏꯗꯗ ꯃꯣꯏ ꯀꯩꯁꯨ ꯁꯥꯎꯅꯤꯡꯉꯗ ꯍꯧꯗꯤ
ꯎꯝ
ꯑ ꯁꯨꯝ ꯈꯪꯅꯕ ꯈꯛꯇꯪ ꯑꯣꯏꯕꯅꯤꯅꯀꯣ ꯈꯪꯅꯍꯟꯕ ꯈꯛꯇꯪ ꯑꯣꯏꯕꯅꯤꯅꯀꯣ
ꯎꯝ
ꯃꯣꯠ ꯌꯦꯡꯅꯕꯗꯣ ꯆꯨꯝꯃꯤꯅ ꯑꯗꯨꯕꯨꯗꯤ ꯍꯌꯦꯡ ꯍꯥꯏꯥꯏꯅꯕꯅꯤ ꯅꯪꯁꯨ ꯍ ꯍꯣꯏ ꯍꯥꯏꯔꯒ ꯀꯔꯤꯝꯗ ꯈꯨꯝꯗꯕꯤꯅ ꯀꯔꯤꯃꯇ ꯀꯨꯝꯅꯕꯤꯗ ꯇꯧꯔꯁꯤꯅ ꯑꯗꯨꯗꯤ ꯃꯉꯣ ꯆꯅꯔꯝꯗ꯭ꯔꯗꯤ ꯈꯔꯤ ꯇꯧꯔꯅꯤ
ꯗꯣꯁꯔ ꯁꯦ
ꯆꯨꯝꯃꯦ ꯆꯨꯝꯃꯦ ꯀꯩꯁꯨ ꯍꯥꯏꯅꯤꯡꯉꯥꯏ ꯂꯩꯇꯦꯗ ꯅꯪꯅ
ꯑꯗ ꯃꯣꯏꯅ ꯅꯪꯉꯨ ꯀꯩꯅ ꯉꯝꯅꯤꯡꯉꯥꯏ ꯈꯨꯝ ꯈꯨꯝꯗꯤ ꯈꯨꯝ ꯂꯥꯛꯗꯔꯣ
ꯎ
ꯅꯪ ꯄꯥꯏꯈꯠꯇ꯭ꯔꯦ ꯅ ꯅ ꯃꯥꯅ ꯐꯣꯟ ꯇꯧꯔꯛꯀꯗꯕ ꯃꯥꯜꯂꯦ ꯑꯁ ꯃꯥꯅ ꯂꯩꯇ꯭ꯔꯣ ꯃꯥ ꯈꯨꯝꯅꯤꯡꯉꯥꯏ ꯍꯥꯏꯔꯛꯀꯗꯕ ꯃꯥꯜꯂꯦ
ꯍꯝ
ꯑꯗ ꯈꯨꯝꯅꯤꯡꯉꯦ ꯍꯥꯏꯔꯛꯑꯗꯤ ꯃꯥ ꯀꯩꯅꯣ ꯃꯄꯥꯟ ꯊꯣꯛꯈꯤꯑ ꯀꯩꯅꯣ ꯃꯕꯨꯡ ꯅꯨꯡꯉꯥꯏꯇꯕꯤꯗ ꯁꯟꯇ꯭ꯔꯤ ꯆꯥꯕꯤꯗꯨ ꯈꯨꯝꯍꯜꯂꯣ ꯅꯣꯏꯕ ꯅꯅ ꯃꯥꯔꯦ
ꯍꯝ ꯂꯅ ꯐꯥꯏꯗ ꯑꯃꯥꯟ ꯑꯁ ꯈꯪꯗꯦꯗ ꯍꯥꯏꯅꯤꯡꯉꯥꯏꯁꯤꯦ ꯋꯥꯁꯦ ꯌꯥꯝ ꯂꯨꯏ
ꯑꯗꯨꯗ ꯃꯣꯏꯅ ꯊꯦꯟꯗꯤ ꯊꯦꯜꯂꯛꯀꯅꯤ ꯑꯗꯨ ꯅꯪ ꯀꯔꯤꯒꯨꯝꯕꯅꯤ ꯑꯗꯨꯗꯤ
ꯑꯗꯣ ꯑꯩꯗꯣ ꯑꯗꯨꯝ ꯍꯥꯏꯇꯥꯔꯦꯅ ꯋꯥꯈꯜꯗ ꯍꯥꯏꯗꯤ ꯑꯗꯨꯃꯥꯏꯅ ꯐꯥꯎꯅꯔꯛꯄꯗ ꯋꯥꯈꯜꯗ ꯅꯨꯡꯁꯤꯕ ꯍꯥꯏ ꯀ ꯑꯃꯇ ꯄꯣꯛꯇꯦ ꯑꯗꯣ ꯂꯩꯃꯤꯟꯅꯔꯒꯁꯨ ꯍꯣꯔꯦꯟ ꯅꯨꯡꯁꯤꯅꯕ ꯍꯥꯏꯗꯤ ꯍ ꯅꯨꯡꯁꯤꯅꯕ ꯌꯥꯎꯗ꯭ꯔꯒꯗꯤ ꯂꯩꯕ ꯁꯨꯝ ꯃꯥꯁꯨ ꯅꯨꯡꯉꯥꯏꯔꯣꯏ ꯍꯥꯏꯗꯤ ꯑꯩꯅ ꯃꯥꯅ ꯅꯨꯡꯁꯤ ꯖꯔꯒꯁꯨ ꯑꯩꯅ ꯅꯨꯡꯁꯤꯗ꯭ꯔꯒꯗꯤ ꯃꯥ ꯂꯩꯕ ꯅꯨꯡꯉꯥꯏꯒꯗ꯭ꯔꯅꯦ ꯃꯤ ꯑꯃꯈꯛ ꯍ ꯇꯥꯡꯅ ꯅꯨꯡꯁꯤꯕꯨꯗꯤ ꯂꯩꯕ ꯀꯩꯅꯣ ꯀꯩꯁꯨ ꯅꯨꯡꯉꯥꯏꯔꯣꯏ ꯅꯠꯇ꯭ꯔꯅꯦ ꯎꯝ ꯎꯝ
ꯃꯥꯒꯤ ꯃꯇꯥꯡꯗꯗꯤ ꯀꯔꯤꯝꯇ ꯍꯥꯏꯒꯅꯨ ꯅꯪꯒꯤ ꯃꯇꯥꯡꯗ ꯈꯔ ꯅꯪꯒꯤ ꯃꯇꯥꯡꯗ ꯈꯔ ꯍꯥꯏꯌꯣ ꯃꯥꯒꯤ ꯃꯇꯥꯡꯗ ꯍꯥꯏꯔꯛꯑꯗꯤ ꯃꯥꯈꯣꯏꯗꯤ ꯃꯣꯏꯅ ꯀꯟꯚꯤꯟꯁ ꯇꯧꯔꯒ ꯑꯗꯨꯝ ꯍꯥꯏꯔꯛꯑꯅꯤ ꯅꯪꯒꯤ ꯃꯇꯥꯡꯗ ꯈꯛ ꯍꯥꯏꯌꯣ ꯃꯥꯒꯤ ꯅꯨꯅꯨꯡꯉꯥꯏꯔꯗ ꯋꯥ ꯉ ꯃꯥ ꯅꯨꯡꯉꯥꯏꯔꯣꯏꯌꯦ ꯑꯗꯨ ꯇꯧꯕꯅꯤ ꯈꯣꯠꯂꯦ ꯑꯗꯨꯒꯨꯝꯕꯗꯣ ꯍꯥꯏ ꯑꯗꯨꯗꯤ ꯅꯪꯒꯤ ꯃꯇꯥꯡꯗ ꯈꯔ ꯍꯥꯏꯌꯨ
ꯅꯨꯡꯁꯤꯕ ꯉꯝꯗꯦ ꯅꯨꯡꯁꯤꯕ ꯉꯝꯗꯦ ꯑꯗꯨ ꯗꯥꯏꯔꯦꯛ ꯑꯗꯨꯃꯥꯏꯅ ꯍꯥꯏꯕꯗꯣ ꯑꯩ ꯍꯥꯏꯕꯤꯅꯤꯡꯗꯕ
ꯎꯝ ꯑꯗꯨ ꯃꯣꯏꯒꯤ ꯎꯝ ꯑꯗꯨꯗꯤ ꯑꯗꯨꯝ ꯃꯦꯅꯦꯖꯔ ꯑꯩ ꯍꯥꯏꯕ ꯁꯔꯄꯨꯗꯤꯤ ꯋꯥꯥꯛ ꯀꯣꯆꯤ ꯀꯔꯥꯡꯒ ꯋꯥ ꯀꯣꯏꯔꯒ ꯍꯥꯏꯕꯗꯣ ꯑꯗꯨꯗꯤ ꯐꯥꯕ ꯉ ꯐꯥꯕ ꯉꯝꯒꯗꯕꯅꯦꯕ
ꯎꯝ
ꯑꯗꯨꯗ ꯉꯝꯗꯕꯤꯗꯔ ꯑꯁ ꯑꯩ ꯃꯔꯥꯕꯨ ꯅꯨꯡꯁꯤ ꯁꯤꯕ ꯉꯝꯗꯦ ꯑꯩ ꯃꯥꯕꯨ ꯅꯨꯡꯁꯤꯕ ꯁꯨꯕ ꯉꯝꯗꯦ ꯍꯣꯏ ꯃ ꯅꯪꯅ ꯆꯦꯗ ꯑꯣꯏꯅ ꯍꯥꯏꯖꯂꯅꯦ ꯑꯗꯨꯗꯣ
ꯈꯪꯗ꯭ꯔꯦ ꯎꯝ
ꯈꯪꯗ꯭ꯔꯦ ꯈꯪꯗꯔꯦ ꯍꯥꯏꯒꯅꯨ ꯅꯪꯕꯨꯗꯤ ꯈꯨꯝꯅꯤꯡꯒꯦ ꯍꯥꯏꯔꯛꯀꯅꯤ ꯍꯥꯏꯗꯤ ꯅꯪꯁꯨ ꯈꯨꯝꯗ꯭ꯔꯗꯤ ꯌꯥꯔꯒꯦ ꯍꯥꯏꯗꯤ ꯅꯣꯏꯅ ꯄꯣꯛꯅꯤ ꯅꯣꯏ ꯅꯣꯏꯅꯕꯨ ꯑꯩꯈꯣꯏꯗ ꯂꯥꯛꯑꯒ ꯆꯥꯔꯒ ꯇꯧꯔꯒ ꯂꯩꯕꯅꯤꯅꯀꯣ
ꯎꯝ
ꯅꯣꯏꯁꯨ ꯈꯨꯝꯗꯤ ꯈꯨꯝꯗꯕꯗꯤ ꯌꯥꯔꯣꯏ ꯑꯗꯨꯕꯨ ꯈꯨꯝꯕꯗꯣ ꯌꯥꯝ ꯀꯟꯅ ꯀꯨꯝꯗ꯭ꯔꯁꯨ ꯃꯤꯅꯤꯠ ꯈꯔ ꯈꯤꯇꯪ ꯈꯨꯝꯕꯤꯔꯒ ꯑꯁ ꯑꯩ ꯊꯕꯛ ꯑꯔꯨꯕ ꯂꯩꯔꯦ ꯑꯗꯨ ꯈꯣꯠꯂꯦ ꯅꯦꯠꯋꯥꯛ ꯌꯥꯗꯔꯦ ꯑꯗꯨꯃꯥꯏꯅ ꯇꯧꯔꯦ ꯑꯗꯨꯃꯥꯏꯅ ꯆꯤꯟꯗꯨ ꯈꯔ ꯍꯩꯒ
ꯑꯁ ꯅꯪ ꯈꯪꯗꯕꯩꯅꯦ ꯑꯩꯈꯣꯏ ꯃꯥꯝ ꯑꯗꯣ ꯑꯗꯨ ꯉꯥꯡ ꯉꯣꯏꯕ ꯈꯪꯕ꯭ꯔꯥ ꯉꯥꯏꯍꯥꯛꯇꯪ ꯉꯥꯡꯉꯝꯒꯅꯤ ꯑꯗꯨꯒ ꯃꯥꯒꯤ ꯅꯨꯄꯤꯗꯣ ꯑꯗꯨ ꯑꯣꯏꯅ ꯑꯗꯨꯅ ꯑꯃꯨꯛꯀ ꯉꯥꯡꯉꯛꯀꯅꯦꯕꯀꯣ ꯑꯗꯣ ꯑꯩ ꯈꯨꯝꯐꯝ ꯈꯪꯗꯕꯅꯤ ꯈꯨꯝꯐꯝ ꯈꯪꯗꯕꯅꯤ ꯅꯍꯥꯟꯃꯨꯛꯁꯨ ꯑꯗꯨꯃꯥꯏꯅ ꯇꯧꯈ꯭ꯔꯦꯕ ꯑꯍꯥꯟꯕ ꯐꯥꯎꯔꯛꯄ ꯃꯇꯝꯗꯣ ꯃꯦ ꯍꯧꯔꯛꯄ ꯃꯇꯝꯗꯣ ꯑꯗꯨꯗꯣꯏ ꯃꯣꯏꯅ ꯍꯥꯏꯌꯦꯕꯀꯣ
ꯎꯝ
ꯎꯝ ꯃꯦ ꯃꯦ ꯍꯦꯛ ꯍꯧꯕꯒ ꯍꯦꯛ ꯐꯥꯎꯔꯛꯄꯒ ꯎꯝ ꯍꯥꯏꯕ ꯂꯥꯛꯑꯒꯦ ꯑꯩ ꯃ ꯃꯦꯗꯨꯗ ꯍꯥꯏꯗꯤ ꯑꯩꯅ ꯍꯥꯏꯕ ꯍꯧꯖꯤꯛ ꯍꯥꯏꯗꯤ ꯐꯥꯎꯅꯔꯒ ꯌꯦꯡꯈꯤꯒꯦ ꯍꯥꯏꯕꯗꯤ ꯍꯧꯖꯤꯛ ꯀꯩꯝ ꯍꯥꯏꯗꯤ ꯑꯃ ꯑꯃꯕꯨꯁꯨ ꯐꯖꯅ ꯈꯪꯕꯁꯨ ꯅꯠꯇꯦ ꯎ ꯎ ꯍꯁꯨꯟꯇꯩ ꯑꯗꯨꯗ ꯎ ꯆꯥꯟꯅꯕ ꯆꯥꯟꯅꯗꯕꯗꯨꯁꯨ ꯍꯥꯟꯅ ꯌꯦꯡꯊꯣꯛꯇ꯭ꯔꯗꯤ ꯑꯗꯨꯁꯨ ꯌꯥꯗꯦꯅꯦꯅ ꯍꯥꯏꯕ
ꯎꯝ ꯆꯨꯝꯃꯤꯅꯤꯅꯗꯣ ꯑꯗꯨꯃꯥꯏ ꯈꯨꯝꯕꯗꯣ
ꯑꯗꯨꯃꯥꯏꯅ ꯍꯥꯏꯕ ꯑꯗꯨꯒ ꯃꯥꯅ ꯑꯗꯨꯝ ꯌꯥꯝ ꯐꯕꯅꯦꯅꯅꯦ ꯑꯩꯈꯣꯏꯅꯕꯨ ꯐꯠꯇꯕꯕꯨ ꯁꯤꯟꯕꯤꯒꯗ꯭ꯔꯣ ꯈꯣꯠꯀꯗ꯭ꯔꯣ ꯆꯥꯟꯅꯒꯅꯤ ꯀꯔꯤꯒꯤ ꯆꯥꯟꯅꯔꯣꯏ ꯈꯣꯠꯂꯣꯏ ꯑꯗꯨꯃꯥꯏꯅ ꯌꯥꯝ ꯍꯥꯏꯗꯤ ꯑ ꯂꯥꯛꯈ꯭ꯔꯅꯤꯉꯥꯏꯗꯣ ꯍꯥꯏꯕ
ꯕꯨ ꯀꯟꯚꯕꯨ ꯀꯟꯚ ꯇꯧ ꯇꯧꯔꯗꯤ ꯅꯪ ꯋꯥ ꯉꯥꯡ ꯅꯪ ꯀꯨꯝ ꯃꯔꯔꯣꯏ ꯑꯣꯏꯅ ꯍꯣꯏ ꯍꯣꯏ ꯑꯗꯨ ꯍꯥꯏꯔꯅꯤ ꯅꯪ ꯑꯦ ꯈꯨꯝꯅꯤꯡꯉꯥꯏ ꯂꯩꯇꯕꯅꯤꯅ
ꯑꯣ ꯑꯗꯣ ꯑꯗꯨꯃꯥꯏꯅ ꯍꯥꯏꯕ ꯑꯗꯣ ꯑ ꯈꯪꯗꯦ ꯅꯣꯏꯒꯤꯁꯤꯦ ꯌꯥꯝ ꯍꯥꯊꯨ ꯍꯥꯊꯨꯁꯨ ꯌꯥꯝ ꯇꯧꯋꯦ ꯑꯗꯣ ꯍꯧꯖꯤꯛ ꯍꯧꯖꯤꯛ ꯊꯤꯕ ꯊꯤꯗꯕ ꯌꯥꯗꯦ ꯌꯥꯗ꯭ꯔꯦꯅ ꯍꯥꯏꯕ ꯑꯣꯏꯔꯒ ꯊꯤꯗꯕ ꯌꯥꯗ꯭ꯔꯦ ꯍꯥꯏꯔꯒꯗꯤ ꯑꯇ ꯌꯦꯡꯈ꯭ꯔꯣ ꯑꯩꯗꯤ ꯉꯝꯃꯔꯣꯏ ꯉ ꯍꯥꯏꯕꯤꯕꯅꯦꯕ
ꯎꯝ
ꯑꯗꯨ ꯑꯗꯨꯃꯥꯏꯅ ꯑꯩꯗꯤ ꯉꯝꯃꯔꯣꯏꯅ ꯍꯥꯏꯕꯤꯕꯗꯒꯤꯀꯣ ꯑꯗꯨꯗꯒꯤ ꯑꯃꯨꯛ ꯀꯥ ꯍꯥꯟꯅ ꯍꯥꯏꯗꯕꯅꯦ ꯃꯣꯏꯗꯣ ꯑꯗꯣ ꯍꯣꯏ ꯍꯣꯏ ꯑꯗꯨꯑꯣꯏꯗꯤ ꯃꯇꯝ ꯈꯔ ꯐꯥꯎꯅꯔꯒ ꯌꯦꯡꯉꯣ ꯑꯗꯨꯒ ꯑꯥ ꯃꯥꯅ ꯃꯣꯏꯅꯁꯨ ꯑꯗꯨꯃꯥꯏꯅ ꯍꯥꯏꯌꯦꯕꯀꯣ ꯑꯗꯣ ꯍꯧꯖꯤꯛ ꯂꯥꯛꯑꯒꯦ ꯍꯥꯏꯔꯁꯨ ꯅꯪꯅ ꯌꯥꯗꯦꯗꯅ ꯑꯗꯨꯃꯥꯏꯅ ꯂꯩꯔꯒ ꯑꯇꯩꯗꯒꯤ ꯌꯨꯝ ꯄꯥꯟꯊꯣꯛꯈ꯭ꯔꯗꯤ ꯑꯗꯨꯗꯤ ꯑꯩꯈꯣꯏꯗꯤ ꯏꯀꯥꯏ ꯍꯧꯒꯅꯤꯀꯣ ꯈꯣꯠꯀꯅꯤꯀꯣꯅ ꯍꯥꯏꯌꯦꯕꯀꯣ
ꯎꯝ ꯎꯝ
ꯑꯗꯣ ꯑꯩꯅ ꯌꯨꯝꯕꯨꯗꯤ ꯄꯥꯜꯂꯣꯏꯗ ꯅꯨꯡꯁꯤꯅꯕ ꯈꯪꯅꯕꯁꯨ ꯂꯩꯇꯦ ꯑꯩ ꯑꯩꯅꯗꯤ ꯍꯥꯏꯗꯤ ꯍꯥꯏꯕꯤꯕꯅꯦꯕꯀꯣ
ꯎꯝ
ꯇꯁꯦꯡꯅꯃꯛꯁꯨ ꯅꯨꯡꯁꯤꯅꯕ ꯈꯣꯠꯄ ꯂꯩꯇꯦꯕ ꯑꯩꯁꯦ
ꯎꯝ
ꯎ
ꯎꯝ ꯑꯗꯨ ꯑꯩ ꯍꯥꯏꯕꯗꯨꯅ ꯅꯪ ꯅꯪ ꯅꯪꯅꯦꯗꯣ ꯁꯣꯏꯗꯅ ꯈꯨꯝꯃꯛꯀꯅꯦꯕ ꯅꯪ ꯈꯨꯝꯗꯕꯗꯤ ꯌꯥꯔꯣꯏ
ꯎꯝ
ꯅꯪ ꯈꯨꯝꯕꯗꯣ ꯀꯨꯏꯅ ꯈꯨꯝꯃꯜꯅꯨ ꯀꯨꯏꯅ ꯈꯨꯝꯃꯗꯤ ꯑꯗꯨ ꯑꯩꯅꯥ ꯍꯥꯢꯅ ꯀꯨꯏꯅ ꯈꯨꯝꯃꯗꯤ ꯅꯪꯕꯨ ꯁꯣꯏꯗꯅ ꯅꯪ ꯀꯟꯚꯤꯟꯁ ꯇꯧꯔꯛꯑꯅꯦꯕ ꯅꯪ ꯈꯨꯝꯐꯝ ꯂꯩꯔꯔꯣꯢ ꯈꯨꯝꯐꯝ ꯈꯪꯉꯔꯣꯏꯕ ꯅꯪꯗꯣ ꯂꯥꯁꯇ ꯍꯣꯏ ꯍꯣꯏ ꯈꯤꯇꯪ ꯍꯥꯏꯔꯛꯇꯧ ꯃꯥꯜꯂꯦ ꯅꯪꯗꯣ ꯑꯗꯨ ꯀꯨꯏꯅ ꯈꯨꯝꯕ ꯌꯥꯔꯦ ꯅꯪ ꯀꯩꯅꯣ ꯇꯧꯋꯦ ꯑꯗꯨꯃꯥꯏꯅ ꯈꯣꯠꯂꯦ ꯌꯥꯅꯔꯣꯏꯗꯕ ꯊꯕꯛ ꯑꯃ ꯂꯥꯛꯑꯦ ꯑꯗꯨꯃꯥꯏꯅ ꯇꯧꯔꯦ ꯅꯪ ꯈꯔ ꯆꯤꯟꯉꯦ ꯑꯗꯨꯃꯥꯏꯅ ꯇꯧꯑꯣ ꯈꯨꯝꯃꯒ ꯈꯨꯝꯃꯒ ꯂꯩꯔꯗꯤ ꯅꯪꯕꯨ ꯄꯥꯝꯂꯛꯅꯤꯉꯥꯏ ꯈꯨꯝꯂꯛꯀꯅꯤꯍꯦ ꯃꯥꯗꯤ ꯃꯥꯗꯤ ꯃꯤꯒꯤ ꯊꯝꯃꯣꯏꯗꯣ
ꯎꯝ
ꯌꯥꯝꯅ ꯋꯥꯡꯕꯗꯣ ꯁꯣꯟꯊꯥꯕ ꯍꯩꯕꯅꯦꯍꯦ ꯃꯣꯏꯗꯤ
ꯎꯝ ꯍꯥꯏꯗꯤ ꯑꯍꯥꯟꯕꯗ ꯃꯕꯣꯛꯇꯣ ꯍꯥꯟꯅ ꯇꯧꯔꯛꯑꯦ
ꯎꯝ
ꯃꯕꯣꯛ ꯍꯥꯟꯅ ꯇꯧꯔꯛꯑꯦ ꯃꯕꯣꯛ ꯇꯧꯔꯛꯑꯕ ꯃꯇꯨꯡꯗ ꯑꯥ ꯍꯧꯖꯤꯛ ꯑꯩꯒꯤ ꯃꯥꯃꯗꯣ ꯑꯗꯨꯗꯣ ꯑꯃꯨꯛꯀ ꯇꯧꯔꯛꯑꯦ
ꯎꯝ ꯅꯪꯅ ꯌꯥꯗ꯭ꯔꯗꯤ ꯀꯔꯤ ꯎꯄꯥꯏ ꯂꯩꯕ꯭ꯔꯅꯤ ꯍꯥꯏꯕꯗꯤ ꯅꯪꯅ ꯌꯥꯗ꯭ꯔꯗꯤ ꯌꯥꯗ꯭ꯔꯦ ꯅꯣꯏ ꯃꯥꯁꯨ ꯈꯪꯈ꯭ꯔꯦ ꯅꯣꯏ ꯃꯥꯁꯨ ꯈꯪꯈ꯭ꯔꯦ ꯅꯣꯢ ꯅꯌꯥꯝꯕꯁꯨ ꯈꯪꯉꯦ ꯑꯗꯨꯗ ꯃꯣꯏ ꯀꯥ ꯍꯦꯟꯖꯤꯟꯅ ꯇꯧꯔꯛꯄ ꯌꯥꯔꯣꯏꯗꯅ ꯑꯗꯨꯗꯤ
ꯎꯝ
ꯆꯨꯝꯗ꯭ꯔꯥ ꯑꯩꯅ ꯍꯥꯏꯕꯗꯣ
ꯆꯨꯝꯃꯦ ꯆꯨꯝꯃꯦ
ꯌꯥꯝ ꯀꯟꯅ ꯀꯤꯅꯤꯡꯉꯥꯏꯁꯨ ꯌꯥꯝ ꯀꯟꯅ ꯀꯤꯅꯤꯡꯉꯥꯏꯁꯨ
ꯑꯗꯣ ꯃꯣꯏ ꯍꯥꯏꯗꯤ ꯃꯣꯏꯁꯦ ꯑꯍꯥꯟꯕꯗ ꯄꯨꯔꯥ ꯀꯟꯚꯤꯟꯁ
ꯍ
ꯑꯥ ꯃꯦ ꯊꯥꯗ ꯍꯥꯏꯔꯒꯦ ꯈꯣꯠꯂꯒꯦꯅ ꯑꯗꯨꯃꯥꯏꯅ ꯍꯥꯏꯕꯗꯣ ꯍꯥꯏꯗꯤ ꯅꯨꯄꯤ ꯍꯥꯏꯁꯤꯗꯤ ꯃꯣꯏꯅꯥ ꯑꯥ ꯋꯥꯈꯜ ꯈꯖꯤꯛꯇꯪꯗꯒꯤꯁꯨ ꯍꯣꯡꯕꯅꯦ ꯑꯗꯨꯅ ꯍꯥꯟꯅ ꯍꯥꯏꯕꯤꯔꯒꯗꯤ ꯍꯥꯟꯅ ꯍꯥꯏꯅꯕ ꯈꯣꯠ ꯈꯔ ꯇꯧꯕꯤꯔꯒꯗꯤ ꯍꯥꯏꯗꯤ ꯋꯥꯈꯜꯗꯣ ꯍꯣꯡ ꯌꯥꯗ꯭ꯔꯦꯗꯅ ꯍꯣꯡꯉꯁꯨ ꯎꯄꯥꯏ ꯂꯩꯇ꯭ꯔꯦꯗꯅ ꯑꯃꯂꯛ ꯍꯥꯏ ꯍꯥꯏꯕꯕꯨ ꯂꯥꯛ ꯈ꯭ꯔꯗꯤ ꯑꯗꯨꯒꯤꯗꯃꯛꯇꯅꯦꯕ ꯃꯣꯏꯅ ꯉꯟꯇ ꯍꯥꯏ ꯍꯥꯏꯕ ꯂꯥꯛꯅꯤꯡꯉꯤꯗꯨ ꯈꯪꯕ꯭ꯔꯥ
ꯎꯝ